ꯍꯜꯂꯣ ꯇꯥꯕ꯭ꯔꯣ
ꯇ
ꯑꯩ ꯁꯥꯗꯔꯤꯌꯦ ꯌꯥꯝ ꯉꯜꯦ
ꯑꯣ
ꯅꯪꯗꯤ
ꯆꯗ꯭ꯔꯦ ꯍꯧꯖꯤꯛꯅ ꯃꯦꯒꯒꯤ ꯆꯥꯔꯗ ꯂꯩꯕꯅꯤ
ꯐ ꯆꯔꯅꯦ
ꯆꯅꯤꯡ ꯇꯥꯄꯤ ꯌꯦꯂ
ꯀꯔꯤꯒꯤ ꯆꯥꯅꯤꯡꯗꯕ꯭ꯔꯥ ꯍꯥ
ꯃꯈꯣꯟ ꯌꯥꯝ ꯇꯥꯕ꯭ꯔꯥ
ꯇꯥꯗꯦ ꯅꯪꯗꯤ
ꯇꯥꯗꯦ ꯇꯥꯗꯦ
ꯃꯈꯟ ꯑ ꯇꯣꯄ ꯇꯥꯔꯦꯀꯣ
ꯍ ꯍꯪꯃꯟꯁꯨ ꯇꯥꯗꯦꯀ ꯃꯃꯤꯡꯒꯤ ꯅꯣꯡꯅꯦ ꯆꯦꯟꯅꯥꯏꯗ ꯇꯥꯕꯁꯦ ꯑ ꯐꯖꯅ ꯇꯥꯜꯜꯂꯤꯦ ꯇꯥꯕꯨ ꯇꯥꯏ ꯂꯣꯡ ꯋꯥꯔꯤ ꯐꯖꯅ ꯉꯥꯡ ꯉꯁꯤꯅꯦ ꯀꯔꯤꯅꯣ ꯇꯨꯃꯤꯟꯅꯂꯒ ꯂꯩꯅꯦ
ꯑꯩꯁꯦ ꯇꯨꯃꯤꯟꯅ ꯂꯩꯇꯦ ꯅꯪꯅ ꯇꯨꯃꯤꯟꯅ ꯂꯩꯕꯗꯨ ꯀꯔꯤ ꯌꯦꯟꯁꯥꯡ ꯊꯣꯡꯒꯅꯤ ꯅꯣꯏꯗꯤ
ꯁꯥꯔꯒ
ꯍꯥꯎꯔꯅꯤꯍꯦ ꯑꯣꯛꯁꯥꯗꯤ
ꯑꯝ ꯇꯀꯣ ꯉꯔꯥꯡꯗ
ꯍꯣꯏ ꯍꯣꯏ ꯍꯣꯏ ꯉꯝꯗꯦ ꯑꯁ ꯃꯣꯏ ꯌꯥꯝ ꯁꯣꯜꯂꯦꯗ ꯖꯔꯃꯅꯤ
ꯍ ꯔꯗꯤ ꯀꯅꯥꯕꯥ ꯉꯝꯕꯗꯨꯣ ꯑꯩꯁꯨ ꯐꯖꯅ ꯌꯦꯡꯕꯤꯗꯦ ꯇꯨꯝꯈ꯭ꯔꯦꯅꯦ
ꯖꯔꯃꯅꯤꯗ ꯉꯝꯃꯗꯤ ꯄꯦꯔꯥꯒꯋꯦꯠ
ꯑꯣ ꯄꯂ ꯇ ꯌꯥꯝ ꯐꯦ ꯇ ꯐꯠꯄꯅꯦꯗꯤ ꯖꯔꯃꯅꯤ ꯌꯥꯝ ꯁꯣꯟꯂꯦ ꯑꯩꯅ ꯌꯦꯡꯕ ꯃꯇꯝꯗꯗꯤ
ꯑꯩ ꯍꯥꯏꯂꯥꯏ ꯌꯦꯡꯒꯦ ꯇꯧꯕꯅꯦ ꯑꯗꯣ ꯑꯁ ꯀꯥꯎꯔꯦ
ꯑꯣ ꯍ ꯖꯔꯃꯅꯤ ꯒꯣꯜ ꯑꯃꯁꯨ ꯆꯟꯗꯦ ꯣꯜ ꯑ ꯑꯃꯥꯔꯥ ꯈꯪꯗꯅꯦ ꯈꯥꯎꯒ ꯑꯣ ꯉꯝꯕ ꯇꯤꯝꯗꯨ ꯒꯣꯜ ꯑꯍꯨꯝꯔꯥ ꯃꯔꯤꯔꯥ ꯍ ꯀꯄꯟꯂ ꯑꯩꯅꯁꯨ ꯖꯔꯃꯅꯤꯗ ꯁꯄꯣꯔꯠ ꯇꯧꯕꯅꯦ ꯑꯗꯨꯣ ꯖꯔꯃꯅꯤ ꯉꯝꯒꯦ
ꯄ꯭ꯂꯦꯌꯥꯔ ꯑꯁ ꯌꯥꯝ ꯐꯥꯔꯒ ꯃꯣꯏꯁꯦ ꯀꯔꯤ ꯀꯔꯤꯒꯤꯅꯣ ꯑꯁ
ꯉꯔꯝꯕ ꯌꯥꯕꯅꯦ ꯃꯣꯏꯁꯦ ꯈꯔ ꯀꯟꯅ ꯉꯥꯡꯉꯨꯍꯦ
ꯍꯒꯤꯗꯗꯥꯅꯦꯗꯨ ꯇꯥ꯭ꯔꯔꯕꯣ ꯇꯥꯇ꯭ꯔꯕꯨꯣ ꯀꯔꯤ ꯅꯠꯋꯥ ꯆꯞꯄꯒꯤꯅꯦ ꯑꯣꯏꯔꯝꯒ ꯑꯩ ꯃ ꯍꯪꯁꯤꯛ ꯍꯥꯏꯒꯔ ꯔꯥꯡ ꯍꯥꯏꯒ꯭ꯔꯥ
ꯀꯔꯝꯕꯗꯅꯣ
ꯍꯪꯆꯦꯛꯗꯤ ꯃꯣꯔꯅꯤꯡꯅꯤꯡꯗꯔꯥ
ꯑꯌꯨꯛ ꯃꯣꯔꯅꯤꯡꯗꯤ ꯑꯌꯨꯛ
ꯍꯣꯏ ꯑꯌꯨ ꯅꯪ ꯇꯥꯛꯅ
ꯎꯝ
ꯅꯣꯏ ꯃꯐꯝꯗꯤ ꯋꯤꯟꯇꯔ ꯁꯤꯗ ꯂꯩꯀꯣ
ꯍꯥꯥ
ꯋꯤꯟꯇꯔ ꯁꯤꯖꯟ ꯂꯩꯌꯦꯀꯣ ꯁꯤꯗꯗꯤ ꯁꯝꯃꯔ ꯁꯝꯃꯔ ꯁꯤꯖꯟ ꯈꯛꯇꯅꯤ ꯋꯤꯟꯇꯔ ꯂꯩꯇꯦ
ꯅꯣꯡ ꯅꯣꯡꯣꯡꯁꯨ ꯐꯖꯜ ꯆꯗꯦ ꯑꯗꯨꯝ ꯅꯣꯡ ꯇꯥꯔꯒ ꯂꯩ ꯑꯦ ꯅꯣꯡꯁꯦ ꯀꯔꯤ
ꯎ ꯅꯣꯡ ꯍꯧꯖꯤꯛꯐꯥꯎ ꯆꯨꯕ꯭ꯔꯥ ꯅꯣꯏꯗ
ꯆꯨꯗꯦ ꯍꯧꯖꯤꯛꯇꯗꯤ ꯐꯈ꯭ꯔꯦꯗ ꯑꯩ ꯐꯇꯣꯁ ꯑꯃꯛ ꯃ ꯄꯠꯁꯥꯏꯠꯗ ꯊꯔꯠꯀꯅꯤ
ꯁꯨꯅꯨ ꯍꯥꯏꯣ ꯍꯧꯖꯤꯛ ꯎꯝ ꯎꯝ ꯇꯕ꯭ꯔꯨꯁ
ꯇꯧꯔꯗꯤ ꯋꯥꯔꯤ ꯐꯖꯅ ꯁꯥꯔꯨꯅꯤ ꯆꯩ ꯆꯥꯅꯤꯡꯕ꯭ꯔꯥ ꯅꯪ
ꯃꯣꯏ ꯍꯥꯏꯅ ꯍꯦꯟꯅ ꯅꯥꯎꯗ
ꯑꯩꯗ ꯍꯅꯒ ꯑꯩꯈꯣꯏ ꯈꯨꯟꯗꯤꯒꯤꯗ ꯃꯇꯝ ꯎꯝ
ꯀꯩꯊꯨꯜꯒꯤ ꯄꯥꯛ ꯈꯪꯗꯅꯤ ꯑꯩꯅ ꯅꯪꯕꯨ ꯉꯥꯏꯖꯕ
ꯎ ꯎ
ꯜ ꯀ ꯀꯣꯟꯖꯦꯜꯗꯅꯤ ꯑꯩꯅ ꯅꯪ ꯆꯦꯕ ꯀꯁꯝ ꯊ ꯑꯪꯈꯜꯒꯤ ꯆꯦꯜꯗ
ꯏꯁꯩꯥꯏ ꯁꯛꯄꯤꯌꯅꯦ ꯅꯪꯖ
ꯏꯁꯩ ꯑꯩꯅ ꯁꯛꯄ ꯍꯥꯏꯩꯔꯗꯤ ꯑꯩꯁꯦ ꯁꯤꯡꯒꯔ ꯑꯣꯏꯒꯗꯧꯕ ꯑꯗꯨꯩꯅ
ꯍꯥꯏꯔꯨ ꯅꯪ ꯇ ꯍꯖꯤꯂꯪꯒꯦ
ꯅꯣꯏ ꯗꯦꯜꯂꯤ ꯃꯝꯕ꯭ꯔꯥ ꯍꯧꯖꯤꯛ
ꯍꯣꯏ ꯃꯝꯈ꯭ꯔꯦ ꯍꯧꯖꯤꯛꯇꯤ
ꯉꯥꯟ ꯉꯥꯟ
ꯃꯥꯂ
ꯐꯖꯅ ꯃꯝꯈ꯭ꯔꯦ
ꯁꯤꯂꯗꯤ ꯈꯔꯗꯤꯅ ꯉꯜ ꯉ ꯋꯥꯔꯤꯔꯤ ꯑꯩ ꯄꯈꯅ ꯑ ꯄꯨꯪꯁꯤꯡꯅ ꯂ ꯈꯣꯏ ꯌ ꯁꯕꯤꯗ ꯑꯩꯅ ꯌꯦꯡꯉꯉꯦ ꯑꯁꯨꯨ ꯑꯩꯅ ꯑꯃꯃꯨꯛꯀꯟ ꯅꯣꯡꯂꯥ ꯏꯉ
ꯂꯥꯛꯀꯅꯨ ꯍꯥꯏꯌꯣ ꯅꯣꯡꯗ
ꯎꯝ
ꯑꯩꯈꯣꯏꯗ ꯑ ꯀꯥꯡ ꯌꯥꯝꯃꯟꯕꯒꯤꯀꯣ
ꯅꯣꯏ ꯍꯧꯖꯤꯛ ꯌꯨꯠ ꯁꯤꯡꯤꯡ ꯂꯥꯎ ꯆꯠꯄꯗ ꯅꯣꯏꯁꯨ ꯈꯪꯒ
ꯀꯔꯤ ꯍꯥꯏꯕ꯭ꯔꯥ
ꯕꯤ ꯋꯥꯥꯏ ꯑꯦꯐ ꯇꯤꯡ ꯆꯠꯄꯗ
ꯑꯣ
ꯎꯝ ꯑꯗꯨꯗꯤꯔ ꯐꯧꯅꯥꯁꯦ ꯋꯥꯔꯤꯔꯤ
ꯍꯣꯏ ꯍꯣꯏ ꯑꯗꯨꯃꯥꯏꯅ ꯇꯧꯁꯤꯀꯣ